ꯍ
ꯀꯗꯧꯔꯤꯅꯣ
ꯑꯣ ꯑꯩꯁꯦ ꯕ꯭ꯔꯦꯛꯐꯥꯁ ꯀꯩꯀꯥ ꯇꯧꯁꯤꯔꯣꯅ ꯁꯦꯝꯁꯤꯔꯣꯅ ꯇꯧꯔꯝꯕꯅꯦ ꯁꯦꯝꯗꯤ ꯁꯦꯝꯗ꯭ꯔꯦ
ꯑꯗꯨ ꯅꯪ ꯄꯩꯁꯥ ꯂꯩꯕ ꯂꯩꯇꯕ ꯈꯔ ꯈꯔ ꯑꯗꯨꯝ ꯅꯣꯡꯃꯒꯤ ꯑꯩꯅ ꯍꯥꯏꯒꯗꯧꯕ ꯑꯃ ꯅꯪ ꯈ꯭ꯋꯥꯏ ꯐꯕꯗꯤꯀꯣ ꯑꯣꯠꯇꯨꯃ ꯂꯩꯔꯦꯅ ꯑꯣꯠꯇꯨ ꯀꯩꯁꯨꯣꯡ ꯇꯥꯡꯗꯕꯅꯦꯕꯀꯣ ꯑꯗꯨꯝ ꯆꯥꯝꯃ ꯃꯔꯤꯐꯨ ꯄꯤꯕꯗ ꯑꯅꯤꯒꯨꯝꯕ ꯇꯧꯕ ꯂꯩꯕꯅꯦ ꯑꯗꯒꯤ ꯅꯪ ꯆꯤꯌꯥꯁꯤꯠ ꯇꯣꯠꯇꯣ ꯈꯔ ꯂꯩꯔꯣ ꯑꯣꯠꯀ ꯆꯤꯌꯥ ꯁꯤꯠꯀꯗꯣ ꯅꯨꯡꯗꯥꯡꯗꯣ ꯇꯤꯡꯉꯝꯃꯣꯕꯀꯣ ꯅꯪꯅ ꯆꯝꯅ ꯆꯥꯕꯗꯣ ꯍꯩꯅꯗꯦ ꯍꯥꯏꯇꯥꯥꯔꯒꯁꯨ ꯑꯩꯈꯣꯏꯒꯤ ꯆꯨꯍꯤ ꯂꯩꯗꯅ ꯆꯨꯍꯤ ꯑꯁꯦꯡꯕꯗꯣ ꯈꯤꯇꯪ ꯍꯥꯏꯗꯤ ꯑꯇꯁ ꯑꯃ ꯅꯠꯇ꯭ꯔꯒ ꯑꯅꯤꯒꯨꯝꯕ ꯍꯥꯞꯄꯣ ꯑꯗꯨꯏꯗꯨꯒ ꯆꯥꯎ ꯌꯥꯝ ꯍꯥꯎꯕꯅꯦ ꯆꯤꯌꯥꯔ ꯁꯤꯠꯇꯨ ꯇꯤꯡ ꯀꯥꯟꯗ ꯑꯩꯈꯣꯏꯒꯤ ꯅꯪ ꯅꯪ ꯂꯥꯎꯔꯒ ꯍꯥꯏꯗꯤ ꯄꯣꯠꯇꯨ ꯃꯊꯪ ꯈꯇꯪ ꯆꯔꯥꯔ ꯇꯣꯉꯥꯟꯅ ꯂꯩꯔꯔꯣꯏꯕ ꯍꯧꯖꯤꯛ ꯆꯤꯌꯥꯔ ꯁꯤꯠꯇꯨꯒ ꯍꯥꯞꯄ ꯆꯥ ꯀꯥꯟꯗꯅꯦ ꯌꯥꯝ ꯍꯥꯎꯕ ꯑꯃ ꯑꯣꯏꯕꯅꯦ ꯅꯪꯅ ꯆꯨꯏꯗꯨꯒ ꯍꯥꯞꯆꯤꯜꯂꯣ ꯑꯗꯒꯤ ꯀꯩꯅꯣꯁꯨ ꯅꯪꯅ ꯇꯟꯗ꯭ꯔꯗꯤ ꯂꯐꯣꯏꯁꯨ ꯈꯤꯇꯪ ꯍꯥꯞꯄ ꯌꯥꯏ ꯂꯩꯔꯗꯤ ꯑꯩꯈꯣꯏꯗ ꯀꯩꯁꯨ ꯇꯥꯝ ꯍꯣꯠ ꯅꯠꯇꯅ ꯑꯩꯈꯣꯏ ꯁꯦꯝꯒꯩ ꯀꯩꯗꯅ ꯈꯔ ꯇꯥꯡꯈ꯭ꯔꯦ ꯂꯐꯣꯏꯒꯨꯝꯕꯁꯦ ꯇꯥꯡꯗꯕꯅꯤꯅ ꯂꯐꯣꯏ ꯑꯃ ꯂꯐꯣꯏ ꯑꯃꯈꯛ ꯈꯣꯏ ꯁꯣꯏ ꯁꯜꯂꯒ ꯑꯗꯨꯝ ꯆꯥꯕꯗ ꯐꯣꯂꯥꯒꯤ ꯇꯥꯏꯞꯇ ꯇꯧꯔꯒꯅꯦ ꯌꯥꯝ ꯍꯥꯎꯕ ꯑꯃ ꯑꯣꯏꯕꯅꯦ ꯑꯗꯨ ꯑꯣꯏꯇꯥꯥꯔꯗꯤ ꯄꯨꯛꯁꯨ ꯀꯥꯡꯥꯡꯉꯅꯤ ꯈꯥꯡꯉꯅꯤ ꯐꯥꯔꯁ ꯑꯣꯐ ꯐꯥꯔꯅꯤ ꯍꯥꯏꯗꯤ ꯆꯤꯅꯤ ꯆꯤꯅꯤꯁꯨ ꯆꯨꯍꯤꯅꯗꯤ ꯐꯕ ꯍꯦꯜꯂꯤꯗꯅꯀꯣ ꯆꯤꯅꯤ ꯆꯥꯕꯨꯗꯤ ꯑꯃꯨꯛ ꯁꯨꯒꯔ ꯂꯩꯕ ꯈꯣꯠꯄ ꯇꯧꯔꯛꯄ ꯌꯥꯏ ꯑꯗꯣ ꯆꯨꯍꯤꯗꯤ ꯑꯃꯨꯛ ꯌꯥꯝ ꯐꯩꯌꯦꯕ ꯁꯥꯟꯅꯕ ꯈꯣꯠꯅꯕ ꯃꯤꯅ ꯇꯧꯕ ꯑꯗꯨꯝ ꯆꯥꯅꯔꯤꯕꯅꯦꯕ ꯅꯪꯩꯅ ꯆꯨꯍꯤ ꯂꯩꯇꯦ ꯍꯥꯏ ꯇꯥꯔꯒꯁꯨ ꯑꯩ ꯁꯤꯗꯒꯤ ꯆꯨꯍꯤ ꯑꯁꯦꯡꯕ ꯇꯧꯔꯒꯅꯦ ꯑꯗꯨꯝ ꯄꯨꯈꯠꯄꯤꯔꯛꯀꯦ ꯑꯗꯨꯝ ꯈꯔ ꯌꯥꯝꯅ ꯀꯨꯏꯅ ꯊꯝꯕ ꯌꯥꯅꯕ ꯕꯣꯇꯜ ꯑꯃ ꯑꯅꯤ ꯇꯧꯔꯒ ꯂꯤꯇꯔꯒꯤ ꯇꯧꯔ ꯑꯃ ꯑꯅꯤ ꯇꯧꯕ ꯑꯗꯨꯝ ꯊꯥ ꯃꯔꯤ ꯃꯉꯥꯗꯤ ꯑꯗꯨꯝ ꯆꯥꯅꯅꯤ ꯐ꯭ꯔꯤꯖꯇ ꯊꯝꯕ ꯑꯣꯏꯔꯗꯤ
ꯑꯣꯠꯄꯨꯗꯤ ꯂꯩꯔꯤꯗ ꯑꯩꯅꯗꯕꯅꯦ ꯇꯟꯅ ꯆꯥꯗꯕꯅꯦꯕ ꯁꯪꯒꯣꯝ ꯍꯥꯞ ꯆꯥꯕꯗꯣ
ꯄꯣꯠꯇꯨ ꯇꯧꯔꯣ ꯑꯗꯒꯤ ꯆꯤꯌꯥꯔ ꯆꯠꯇꯨ ꯅꯪ ꯑꯗꯨꯝ ꯑꯣꯟꯂꯥꯏꯟꯗꯒꯤ ꯀꯩꯅꯣꯝ ꯆꯦꯜꯂꯣ ꯍꯥꯏꯗꯤ ꯑꯗꯨꯁꯨ ꯇꯥꯡꯗꯕꯅꯦꯕ ꯀꯩꯁꯨ ꯑꯗꯨꯗꯨꯅꯦ ꯇꯧꯔꯣ ꯑꯗꯒꯤ ꯆꯨꯍꯤ ꯈꯔ ꯍꯥꯞꯄꯣ ꯂꯐꯣꯏ ꯈꯤꯇꯪ ꯍꯥꯞꯄ꯭ꯔꯣ ꯑꯗꯨꯝ ꯑꯩꯈꯣꯏꯒꯤ ꯐꯣꯂꯥ ꯇꯧꯕꯒꯤ ꯇꯥꯏꯞꯇ ꯑꯗꯨꯝ ꯊꯣꯛꯂꯛꯑꯅꯦꯕ ꯌꯥꯝ ꯍꯥꯎꯕꯅꯦꯕ ꯄꯣꯠ ꯉꯥꯛꯇ ꯇꯤꯡꯕꯗꯤ ꯑꯩꯈꯣꯏꯒꯤ ꯇꯣꯉꯥꯟ ꯇꯣꯉꯥꯟ ꯇꯥꯔꯒ ꯆꯔꯥ ꯆꯔꯥ ꯇꯧꯋꯤꯅꯀꯣ ꯑꯗꯨꯃꯥꯏꯅ ꯇꯧꯕꯗꯣ ꯀꯩꯅꯣ ꯇꯧꯗ꯭ꯔꯗꯤ ꯍꯧꯖꯤꯛꯀꯤ ꯆꯤꯌꯥꯔ ꯁꯦꯠꯇꯣ ꯍꯥꯞꯇꯥꯥꯔꯒꯗꯤ ꯀꯩ ꯍꯥꯏꯅꯤ ꯅꯞ ꯅꯞ ꯅꯞ ꯅꯞ ꯑꯅꯤꯗꯨꯣ ꯄꯨꯂꯞ ꯅꯞꯁꯤꯟꯅꯍꯜꯂꯒ ꯃꯥꯒꯤ ꯃꯅꯥꯛ ꯃꯅꯥ ꯂꯥꯎꯕ ꯑꯃ ꯊꯣꯛꯏꯗꯅ ꯀꯣ ꯑꯗꯨꯗꯨ ꯇꯧꯔꯒ ꯌꯥꯝ ꯍꯥꯏꯗꯤ ꯆꯥꯕ ꯀꯥꯏꯗꯁꯨ ꯍꯥꯎꯍꯟꯕ ꯑꯗꯒꯤ ꯍꯪꯒꯣꯏꯕ ꯈꯣꯠꯄ ꯇꯧꯕꯁꯨ ꯑꯗꯨꯝ ꯇꯧꯗꯕꯅꯤ ꯑꯗꯨꯝ ꯆꯥꯕ ꯌꯥꯕꯗꯣ ꯑꯗꯨꯃꯥꯏꯅ ꯑꯣꯏꯍꯟꯕꯅꯦꯕ ꯆꯨꯏ ꯈꯔꯁꯤꯗ ꯇꯧꯕ ꯀꯥꯟꯗ ꯑꯩꯁꯨ ꯑꯗꯨꯃꯥꯏꯅ ꯑꯗꯨꯝ ꯆꯥꯔꯝꯃꯤꯅꯦ ꯍꯥꯟꯅ ꯑꯩ ꯂꯥꯏꯔꯤꯛ ꯄꯥꯕ ꯈꯣꯠꯄ ꯇꯧꯕ ꯆꯠꯄ ꯄ ꯀꯥꯟꯗ ꯄꯨꯛꯁꯨ ꯈꯥꯡꯕꯅꯤ ꯑꯗꯨꯗꯩ ꯐꯁꯨ ꯌꯥꯝ ꯐꯕꯅꯤ
ꯁꯤ ꯌꯥ ꯁꯤꯠꯇꯁꯨ ꯂꯩꯔꯝꯕꯅꯦ ꯑꯗꯣ ꯑꯩꯅ ꯃꯁꯤ ꯑꯦꯛꯁꯄꯤꯌꯥꯔꯤ ꯑꯣꯏꯗꯧꯣꯔꯦꯅ ꯂꯥꯡꯊꯣꯛꯈ꯭ꯔꯕꯅꯦꯕ ꯇꯪꯈꯥꯏ ꯑꯃ ꯍ ꯌꯥꯎꯔꯤꯀꯥꯟꯗ ꯐꯅꯌꯥꯝꯗꯤ ꯊꯥꯛꯑꯝꯕꯅꯦ ꯑꯗꯨꯗ ꯃꯥ ꯉꯥꯛꯇ ꯊꯛꯄꯗꯣ ꯀꯩꯁꯨꯕꯨꯗꯤ ꯈꯟꯗꯦꯅ ꯑꯗꯨꯝ ꯍꯩꯅꯩꯌꯦꯕ ꯑꯍꯤꯡ ꯇꯤꯡꯉꯝꯕ ꯅꯣꯡꯉꯥꯜꯂ ꯊꯛꯄꯗꯣ ꯍꯩꯅꯩꯌꯦꯕ ꯑꯗꯨ ꯑꯗꯨꯒꯨꯝꯕ ꯁꯦꯕꯥ ꯁꯦꯕꯤ ꯑꯃꯇ ꯇꯧꯗ꯭ꯔꯦ ꯍꯧꯖꯤꯛ ꯑꯗꯩ ꯒ꯭ꯔꯤꯟ ꯇꯤꯒꯗꯧ ꯑꯗꯨꯝ ꯅꯣꯡꯃꯒꯤ ꯑꯅꯤ ꯑꯅꯤꯔꯛ ꯊꯛꯄꯅꯦ ꯑꯌꯨꯛꯀ ꯅꯨꯡꯗꯥꯡ ꯋꯥꯏꯔꯝꯒꯗꯣ ꯑ ꯑꯗꯨꯁꯨ ꯊꯛꯇ꯭ꯔꯦ ꯆꯦꯟꯗ꯭ꯔꯦ ꯆꯥ ꯂꯩꯇꯕꯒ ꯑꯄꯥꯝꯕ ꯇꯥꯟꯅꯈꯤꯕꯒ ꯃꯊꯥ ꯁꯥꯕꯒ ꯀꯩꯒ
ꯅꯠꯇꯦ ꯑꯗꯨꯕꯨ ꯌꯥꯝꯅ ꯌꯥꯝꯅ ꯇꯥꯡꯕ ꯄꯣꯠꯁꯨ ꯅꯠꯇꯦꯒꯗꯤ ꯅꯣꯡꯃꯗ ꯅꯪ ꯍꯨꯟꯗꯣꯏꯗ ꯉꯥꯏꯔꯦꯅ ꯍꯥꯏꯗꯤ ꯉꯥ ꯑꯃ ꯂꯩꯕꯗ ꯑꯗꯨꯝꯕ ꯆꯥꯝꯃꯔꯤ ꯆꯥꯝꯃꯉꯥ ꯇꯤꯡꯗꯧ ꯉꯥꯏꯔꯦ ꯑꯗꯨꯗꯤ ꯂꯩꯈꯤꯕ ꯍꯥꯏꯁꯤ ꯀꯨꯏꯅ ꯊꯥ ꯑꯃꯅꯤ ꯆꯠꯇꯣꯏꯅꯤ ꯑꯗꯒꯤ ꯏꯁꯥꯗꯁꯨ ꯐꯧꯍꯧꯕ ꯑꯗꯒꯤ ꯏꯪꯀꯥꯟꯁꯨ ꯀꯥꯟꯅꯕ ꯄꯣꯠꯇꯣ ꯇꯧꯕꯅ ꯐꯩꯅ ꯍꯥꯏꯗꯤ ꯍꯛꯆꯥꯡꯒꯤꯁꯨ ꯈꯟꯗꯕ ꯌꯥꯗꯦ ꯍꯥꯏꯗꯤ ꯍꯧꯖꯤꯛꯀꯤ ꯆꯍꯤ ꯌꯥꯝꯁꯤꯜꯂꯛꯑꯕꯅꯤꯅ ꯆꯥꯕ ꯋꯥꯠꯄ ꯀꯩꯅꯣ ꯇꯧꯕ ꯋꯥꯠꯄ ꯍꯥꯏꯁꯦ ꯃꯥꯒꯤ ꯍꯛꯆꯥꯡꯗ ꯗꯔꯀꯥꯔ ꯑꯣꯏꯕ ꯃꯌꯥꯝꯗꯣ ꯂꯣꯏꯅ ꯄꯤꯕꯤꯗ ꯇꯥꯔꯒꯗꯤ ꯊꯕꯛ ꯇꯧꯕ ꯉꯝꯃꯣꯏ ꯑꯃ ꯇꯧꯕ ꯉꯝꯃꯣꯏ ꯃꯒꯤ ꯃꯥꯒꯤ ꯇꯣꯉꯥꯟ ꯇꯣꯉꯥꯟꯅ ꯂꯩꯔꯤꯕ ꯃꯌꯥꯝꯗꯣ ꯂꯣꯏꯅ ꯍꯥꯏꯗꯤ ꯊꯕꯛ ꯃꯊꯧꯗꯣ ꯑꯝꯇ ꯇꯧꯔꯛꯇ ꯇꯥꯔꯒꯗꯤ ꯑꯃ ꯋꯥꯠꯕꯗꯣ ꯂꯣꯏꯅ ꯅꯥꯔꯛꯇꯣꯏꯅꯦꯕ ꯍꯥꯏꯕꯗꯤ ꯃꯤꯠ ꯅꯥꯏꯔꯦ ꯈꯜꯂꯣ ꯑꯇꯣꯞꯄ ꯃꯌꯥꯝ ꯑꯃꯁꯨ ꯂꯣꯏꯅ ꯁꯝꯅꯩꯅꯤ ꯑꯗꯩ ꯌꯥꯔ ꯅꯥꯔꯦ ꯈꯜꯂꯣ ꯑꯇꯣꯞꯄ ꯃꯌꯥꯝ ꯑꯃꯁꯁꯨ ꯂꯣꯏꯅ ꯁꯝꯅꯩꯅꯤ ꯍꯥꯏꯕꯗꯤ ꯃꯥ ꯃꯇꯝꯗ ꯑꯗ ꯅꯥꯎꯕ ꯃ ꯃꯇꯝꯟꯗ ꯇꯧꯕꯅꯣ ꯍꯥꯏꯕ ꯌꯥꯗꯦꯅ ꯍꯥꯏꯗꯤ ꯃꯤꯠ ꯅꯥꯔꯦ ꯃꯤꯠ ꯎꯗ꯭ꯔꯦ ꯈꯜꯂꯣ ꯅꯪ ꯀꯩꯝꯇ ꯇꯧꯕ ꯌꯥꯔꯔꯣꯏ ꯑꯗꯩ ꯈꯨꯠ ꯅꯥꯔꯦ ꯈꯜꯂꯣ ꯁꯤꯗꯕ ꯑꯣꯏꯔꯣ ꯈ꯭ꯋꯥꯡ ꯅꯥꯕ ꯑꯣꯏꯔꯣ ꯈ꯭ꯋꯥꯡꯗꯨꯗꯪ ꯅꯥꯔ ꯑꯗꯨꯝ ꯂꯩꯌꯣ ꯍꯥꯏꯕ ꯌꯥꯗꯦꯅ ꯊꯕꯛ ꯇꯧꯕ ꯀꯥꯟꯗ ꯑꯗꯨꯝ ꯑꯃ ꯑꯃ ꯑꯗꯨꯝ ꯑꯄꯟꯕ ꯑꯣꯏꯕꯗꯣ ꯑꯗꯨꯃꯥꯏꯅ ꯑꯣꯏꯗꯅ ꯀꯣ ꯑꯗꯨꯅ ꯍꯛꯆꯥꯡ ꯃꯌꯥꯝꯁꯨ ꯂꯣꯏꯅ ꯃꯊꯧꯛ ꯐꯖꯅ ꯇꯧꯍꯟꯅꯕ ꯑꯗꯨꯝ ꯑꯩꯈꯣꯏꯒꯤ ꯆꯥꯗꯕ ꯌꯥꯗꯕ ꯅꯪ ꯆꯥꯛꯇꯨꯅ ꯀꯩ ꯄꯤꯗꯣꯔꯤꯒꯦ ꯑꯩꯈꯣꯏ ꯍꯧꯖꯤꯛꯀꯥꯟ ꯍꯛꯆꯥꯡꯗ ꯗꯔꯀꯥꯔ ꯑꯣꯏꯕ ꯃꯌꯥꯝ ꯂꯩꯅ ꯗꯤ ꯆꯥꯛ ꯍꯥꯏꯁꯤꯗꯤ ꯑꯩꯈꯣꯏ ꯀꯥꯞꯄꯨ ꯍꯥꯏꯔꯗꯤꯒꯨꯝꯕ ꯈꯔ ꯄꯤꯕ ꯈꯛꯇꯪꯅꯦꯕ ꯑꯗꯒꯤ ꯃꯤꯅꯔꯦꯜꯁ ꯃꯆꯥ ꯃꯆꯥ ꯃꯆꯥ ꯃꯌꯥꯝ ꯂꯩꯕ ꯃꯌꯥꯝꯗꯣ ꯑꯩꯈꯣꯏ ꯈꯔ ꯈꯔ ꯁꯨꯃꯥꯏꯅ ꯀꯩ ꯍꯥꯏꯅꯤ ꯈꯔ ꯈꯔ ꯆꯤꯟꯖꯥꯛ ꯃꯌꯥꯝꯁꯦ ꯈꯔ ꯈꯔ ꯈꯔ ꯂꯣꯏ ꯆꯥꯔ ꯑꯗꯨꯃꯥꯏꯅ ꯐꯪꯗꯣꯏꯅꯦꯕ ꯑꯗꯨ ꯆꯥꯗ ꯇꯥꯔꯒꯗꯤ ꯀꯃꯥꯏꯅ ꯀꯩꯅꯣ ꯇꯧꯔꯛꯀꯅꯤꯨꯝ ꯊꯨꯅꯁꯨ ꯍꯥꯏꯗꯤ ꯑꯍꯟꯁꯨ ꯑꯣꯏꯁꯤꯜꯂꯛꯑꯅꯤ ꯃꯊꯧ ꯆꯤꯟꯖꯥꯛ ꯄꯤꯕꯤꯗ꯭ꯔꯕꯅꯤꯅ ꯈꯨꯏꯊꯔꯛꯑꯅꯤ ꯀꯩꯅꯣ ꯇꯧꯔꯛꯑꯔꯣꯏ ꯃꯄꯥꯟꯒ ꯌꯥꯎꯔꯛꯑꯔꯣꯏ ꯑꯗꯨ ꯆꯞ ꯃꯥꯟꯅꯩ ꯑꯗꯨꯅ ꯇꯧꯕ ꯌꯥꯕ ꯄ ꯍꯥꯏꯗꯤ ꯄꯩꯁꯥꯁꯨ ꯌꯥꯝ ꯇꯥꯡꯕ ꯄꯣꯠꯁꯨ ꯅꯠꯇꯦꯅ ꯑꯗꯨꯝ ꯇꯧꯕ ꯌꯥꯕ ꯑꯩ ꯀꯩꯅꯣ ꯇꯧꯕ ꯌꯥꯕ ꯈꯔ ꯇꯧꯗꯨꯅꯗꯤ ꯐꯗꯅꯤ
ꯑꯗꯨꯅꯦ ꯑꯩꯈꯣꯏꯒꯤ ꯑꯩꯗꯤ ꯆꯥꯛ ꯆꯥꯔꯤꯁꯤꯦ ꯂꯣꯏꯔꯦ ꯍꯣꯏ ꯑꯌꯨꯛꯇ ꯌꯦꯅꯨ ꯑꯐꯨꯄ ꯑꯃꯥꯎꯕꯨꯗꯤ ꯆꯥꯏ ꯆꯥꯗꯕ ꯑꯗꯨꯝꯁꯨ ꯌꯥꯎꯋꯦ ꯑꯗꯨ ꯆꯥꯏꯗ ꯂꯣꯏꯔꯦ ꯑꯍꯦꯟꯕ ꯀꯔꯤꯒꯣ ꯃꯤ ꯑꯃ ꯆꯥꯕ ꯅꯠꯇꯦ ꯇꯜꯂꯦ ꯇꯧ ꯈꯜꯂꯨꯕꯗꯨꯅꯦ ꯑ ꯊꯥꯉ ꯑꯃ
ꯃꯊꯥꯗ ꯃꯊꯥ ꯑꯗꯒꯤ ꯇꯧꯐꯝ ꯊꯣꯛꯄ ꯇꯧꯐꯝ ꯊꯣꯛꯄ ꯆꯥꯐꯝ ꯊꯣꯛꯄ ꯆꯥꯐꯝ ꯊꯣꯛꯄ ꯑꯧ ꯗꯇ ꯃꯊꯥ ꯁꯥꯏꯩꯅ ꯇꯧꯖꯦ ꯆꯥꯗ꯭ꯔꯒ ꯀꯩꯅꯣꯔ ꯀꯩꯗꯣꯏꯗꯣ ꯑꯗꯨꯅ ꯍꯦꯟꯅ ꯐꯠꯇꯕ ꯑꯣꯏꯔꯛꯀꯅꯤ ꯑꯗꯨꯗꯨꯅ ꯆꯥꯁꯤꯜꯂ ꯈ ꯍꯛꯆꯥꯡ ꯐꯅ ꯂꯩꯔꯒ ꯊꯦꯡꯅꯕ ꯌꯥꯕ ꯀꯩꯅꯣ ꯇꯧꯕ ꯌꯥꯕ ꯃꯌꯥꯝꯗꯣ ꯂꯣꯏ ꯇꯧꯔꯒ ꯂꯣꯏ ꯃꯊꯥꯗꯗꯤ ꯑꯗꯨꯝ ꯇꯥꯟꯅꯔꯒ ꯀꯩꯅꯣ ꯇꯧꯔꯒ ꯀꯩꯀꯩ ꯇꯧꯁꯤꯒꯦꯅ ꯑꯗꯨꯝ ꯍꯥꯏꯅꯔ ꯇꯥꯟꯅꯔꯗ ꯑꯗꯨꯝ ꯌꯥꯝ ꯍꯨꯠꯇꯦ ꯅꯪ ꯍꯛꯆꯥꯡ ꯅꯥꯈ꯭ꯔꯗꯤ ꯀꯅꯥꯗ ꯀꯩ ꯍꯥꯏꯔꯅꯤ ꯑꯩ ꯏꯁꯥꯡ ꯍꯛꯆꯥꯡꯁꯤ ꯅꯥꯔꯒꯦ ꯅꯪ ꯍꯛꯆꯥꯡꯗ ꯃꯇꯝ ꯈꯔ ꯋꯥꯏꯒꯦ ꯑꯗꯨ ꯇꯧꯒꯦ ꯍꯥꯏꯕ ꯌꯥꯕꯁꯨ ꯄꯣꯠ ꯅꯠꯇꯦ ꯑꯗꯨꯗꯤ ꯏꯁꯥꯒꯤ ꯂꯟꯅꯤ ꯍꯥꯏꯕ ꯍꯛꯆꯥꯡ ꯐꯕ ꯍꯥꯏꯁꯤꯗꯤ ꯏꯁꯥꯒꯤ ꯑꯣꯏꯗꯣꯏꯅꯤ ꯑꯗꯨꯗꯨꯅ ꯇꯧꯗꯕ ꯌꯥꯗꯦ ꯍꯥꯏꯔ ꯈꯜꯂꯒꯅꯦ ꯆꯥꯕ ꯊꯛꯄ ꯃꯌꯥꯝꯗꯣ ꯑꯗꯨꯝ ꯈꯔ ꯍꯥꯏꯕꯗꯤ ꯌꯥꯝ ꯆꯥꯔꯣ ꯍꯥꯏꯕ ꯅꯠꯇꯕ ꯈꯔ ꯈꯔ ꯑꯩꯈꯣꯏꯒꯤ ꯆꯥꯐꯝ ꯊꯣꯛꯄ ꯍꯥꯏꯗꯤ ꯆꯥꯛ ꯊꯦꯡꯅ ꯆꯥꯗꯣꯔꯦ ꯍꯥꯏ ꯇꯥꯔꯒꯗꯤ ꯑꯌꯨꯛꯇ ꯈꯔ ꯈꯔ ꯄꯨꯛ ꯄꯨꯐꯝ ꯆ ꯄꯨꯛ ꯍꯥꯏꯗꯤ ꯆꯥꯐꯝ ꯑꯣꯏꯅꯕ ꯀꯩ ꯀꯩꯅꯣ ꯈꯔ ꯍꯛꯆꯥꯡꯗꯁꯨ ꯐꯗꯕ ꯆꯥꯎꯋꯅ ꯍꯦꯛꯇ ꯊꯥꯎ ꯇꯧꯕ ꯑꯗꯒꯤ ꯇꯟ ꯀꯩꯀꯩꯗ ꯆꯥꯁꯤꯜꯂꯎ ꯍꯥꯏꯕ ꯅꯠꯇꯕ ꯍꯛꯆꯥꯡꯁꯨ ꯀꯥꯟꯅꯒꯗꯕ ꯀꯨꯏꯅꯁꯨ ꯄꯨꯛ ꯈꯥꯡꯒꯗꯕ ꯑꯗꯨꯒꯨꯝꯕꯁꯨ ꯆꯥꯁꯤꯜꯂꯎ ꯍꯥꯏꯕ ꯋꯥꯅꯤꯗ
ꯇꯟꯒꯨꯝꯕꯕꯨꯗꯤ ꯏꯁꯥꯒꯤ ꯑꯣꯏꯅ ꯆꯥꯗꯦꯗ ꯑꯩꯗꯤ ꯊꯥꯗꯛ ꯊꯧꯂꯥꯡꯗꯤ ꯀꯥ ꯍꯦꯟꯅ ꯆꯥꯗꯦꯕ ꯑꯗꯨꯒ ꯆꯥꯕ ꯋꯥꯠꯄ ꯍꯥꯏꯒꯗ꯭ꯔꯥ ꯆꯥꯛꯄꯨꯗꯤ ꯆꯥꯖꯔꯒꯁꯨ ꯑꯗꯨꯛꯇꯤ ꯗꯔꯀꯥꯔ ꯑꯣꯏꯔꯤꯕ ꯃꯥꯒꯤ ꯃꯆꯜ ꯃꯌꯥꯝꯗꯣ ꯅꯣꯡꯃꯗ ꯗꯔꯀꯥꯔ ꯑꯣꯏꯕ ꯃꯆꯤꯟꯖꯥꯛ ꯃꯌꯥꯝꯗ ꯆꯥꯗꯕꯗꯤ ꯋꯥꯂꯦ ꯑꯗꯩ ꯍꯩ ꯔꯥꯗ ꯆꯥꯕ ꯁꯨꯡ ꯉꯝꯗ꯭ꯔꯦ ꯑꯗꯒꯤ ꯂꯩꯔꯒꯁꯨꯅꯦ ꯄꯥꯡꯊꯣꯛ ꯌꯥꯝ ꯆꯥꯃꯦꯕ ꯏꯁꯥꯁꯦ ꯑꯗꯨꯅ ꯏꯁꯥ ꯏꯇꯣꯝꯇ ꯑꯗꯨꯝ ꯁ ꯍꯣꯡꯕꯗꯣ ꯏꯁꯥꯒꯤ ꯑꯣꯏꯗꯤ ꯇꯟꯕꯗꯣ ꯃꯌꯥꯝꯒꯤꯗꯤ ꯑꯩꯅ ꯉꯝꯅꯕ ꯇꯧꯕꯈꯤꯅꯤ ꯑꯩ ꯏꯁꯥꯒꯤꯗ ꯑꯗꯨ ꯇꯧꯈꯤꯕ
ꯅꯪ ꯁꯦꯝ ꯂꯩꯔꯦ ꯆꯥꯏꯔ ꯁꯦꯝ ꯆꯥꯝꯗ꯭ꯔꯁꯨ ꯁꯤ ꯌꯥ ꯍꯥꯏ ꯇꯧꯔꯁꯦ ꯑꯗꯨꯝ ꯀꯣꯛ ꯀꯣꯛ ꯁꯥꯖꯤꯜꯂꯂꯣꯏꯔꯦꯗꯣ ꯑꯩꯈꯣꯏ ꯆꯥꯏꯗꯨꯉꯥꯏ ꯐꯖꯅ ꯆꯥꯝꯊꯣꯛꯑꯒ ꯑꯗꯩ ꯀ ꯈꯣꯛꯆꯤꯟ ꯈꯣꯆꯤꯟ ꯇꯧꯗ꯭ꯔꯁꯨ ꯌꯥꯏꯕ ꯑꯗꯨꯝ ꯍꯥꯏꯗꯤ ꯀꯩ ꯍꯥꯏꯅꯤ ꯑꯩꯈꯣꯏꯁ ꯇꯧꯔꯤꯗꯨ ꯉꯥꯏꯅ ꯂꯥꯛꯄ ꯂꯩ ꯊ ꯊꯨꯡ ꯇ ꯇꯗ ꯂ ꯑꯦ ꯑꯩꯁꯦ ꯍꯥꯡꯕ ꯌꯥꯗꯦ ꯆꯥ ꯂꯥꯡꯉꯛꯄꯗꯤ ꯆꯥꯛꯈꯥꯎ ꯆꯧꯗꯣꯏꯅꯤꯀꯣ ꯍꯥꯏꯗꯤ ꯑꯁꯦꯡꯕꯒꯤꯗꯤ ꯆꯥꯛꯀꯨꯝꯕꯁꯦ ꯑꯃꯨꯛ ꯀꯪꯆꯆꯥ ꯆꯥꯒꯗꯕ ꯅꯠꯇꯦꯕ ꯈꯤꯇꯪ ꯈꯤꯇꯪ ꯈꯤꯇꯪ ꯈꯤꯇꯪ ꯍꯥꯏꯅ ꯅꯣꯡꯃꯗ ꯃꯉꯥꯔꯛ ꯀꯨꯝꯕ ꯊꯣꯛꯑ ꯆꯥꯎꯋ ꯍꯥꯏꯅꯩꯅꯦꯕ ꯑꯌꯨꯛ ꯄꯨꯡ ꯍꯧꯒꯠꯂꯛꯄ ꯄꯨꯡ ꯇꯔꯨꯛ ꯈꯔ ꯁ ꯆꯥꯕꯤꯔꯅꯤ ꯅꯤꯄꯥꯜ ꯅꯤꯄꯥ ꯃꯈꯥꯏ ꯁ꯭ꯋꯥꯏꯗ ꯆꯥꯕꯤꯔꯅꯤ ꯈꯤꯇꯪ ꯑꯃꯨꯛ ꯑꯗꯩ ꯄꯨꯡ ꯕꯥꯔꯣ ꯃꯈꯥꯏ ꯁ꯭ꯋꯥꯏ ꯆꯥꯕꯤꯔꯅꯤ ꯑꯗꯩ ꯑꯅꯤꯃꯛ ꯃꯈꯥꯏ ꯑꯍꯨꯝ ꯁ꯭ꯋꯥꯏꯗ ꯑꯃꯨꯛ ꯆꯥꯔꯅꯤ ꯅꯨ ꯃꯤꯗꯥꯡꯒꯤ ꯑꯃꯨꯛ ꯄꯨꯡ ꯇꯧꯗꯦ ꯁ꯭ꯋꯥꯏꯗ ꯇꯥꯕꯤꯔꯅꯤ ꯑꯗꯨꯒ ꯇꯧꯅꯩ ꯉꯥꯛꯇꯅꯦꯕ ꯃꯣꯏꯒꯤ ꯆꯥꯛ ꯆꯥꯏ ꯕꯣꯔꯥ ꯣꯔꯥꯁꯤꯜꯂꯅꯤ ꯑꯗꯨꯝ ꯐꯕꯣꯟꯠꯇꯦꯕ ꯔꯣꯠꯇꯨ ꯄꯤꯕꯤꯕ ꯟꯗ ꯈꯪꯇ ꯊꯥꯖꯤꯜꯂꯅꯤ ꯆꯥ ꯊꯥꯖꯤꯟꯗ꯭ꯔꯒꯅ ꯈꯪꯊ ꯈꯪꯗꯦꯞ ꯂꯦꯞꯄꯅꯤ ꯑꯗꯨꯏꯗ ꯑꯗꯨꯝ ꯀꯩꯅꯣ ꯇꯧ ꯇꯥꯕ ꯒꯥꯔꯤ ꯀꯩ ꯁꯤꯔꯁꯨ ꯉꯥꯏꯔꯦ ꯈꯪꯊꯧꯧ ꯊꯧꯔꯅꯤ ꯈꯪꯅꯗꯤ ꯂꯦꯞꯄꯅꯤ ꯀꯥꯏꯅ ꯑꯗꯨꯝ ꯃꯒꯤ ꯆꯥꯡ ꯑꯃꯗ ꯈ ꯈꯔ ꯈꯛ ꯈ ꯇꯧꯕꯤꯔꯗꯤ ꯀꯨꯏꯅ ꯆꯠꯄ ꯍꯥꯏꯕꯗꯨ ꯂꯣꯏ ꯑꯣꯏꯗꯣꯏꯅꯤ ꯆꯞ ꯃꯥꯟꯅꯩꯅ ꯍꯛꯆꯥꯡ ꯃꯤꯑꯣꯏꯕꯒꯤ ꯍꯛ ꯍꯛꯆꯥꯡꯒ ꯇꯧꯅꯔꯤ ꯃꯌꯥꯝꯁꯦ
ꯑꯩꯈꯣꯏ ꯆꯥꯛ ꯂꯥꯝꯃ ꯀꯥꯟꯗ ꯄꯨꯜꯂꯞ ꯄꯨꯜꯂꯞ ꯁꯥꯖꯤꯜꯂꯝꯃꯤ ꯑ ꯀꯩ ꯃꯇ ꯃꯇꯝꯗꯖꯒ ꯇ ꯁ
ꯑꯗꯩ ꯋꯥꯔꯅꯤ ꯃꯣꯏꯁꯨ ꯂꯣꯠꯇꯨ ꯄꯨꯕ ꯉꯝꯃꯛꯇꯕꯩꯅꯦꯕ ꯍꯥꯏꯕꯗꯤ ꯀꯪꯇꯥꯥ ꯊꯥꯗꯣꯛꯂꯛꯑꯅꯤ ꯍꯥꯏꯕꯗꯤ ꯑꯗꯨꯅꯦ ꯑꯩꯈꯣꯏꯒꯤꯩ ꯗꯥꯏꯕꯤꯦꯇꯤꯁ ꯅꯥꯔꯛꯏꯕ ꯀꯩꯗ ꯂꯩꯔꯛꯏꯕ ꯃꯌꯥꯝꯁꯦ ꯍꯥꯏꯗꯤ ꯃꯣꯏ ꯑꯃꯨꯛ ꯀꯪꯇꯥꯥ ꯊꯥꯖꯤꯜꯂꯀꯥꯟꯗ ꯃꯌꯥꯝꯗ ꯇꯨꯝꯅꯕ ꯉꯝꯅꯕ ꯀꯥꯡꯪꯇꯥꯥꯗꯠꯂꯛꯄꯗ ꯃꯆꯤꯟꯖꯥꯛ ꯁꯨꯡꯕꯗ ꯉꯝꯗ꯭ꯔꯕꯅꯤꯅ ꯑꯗꯨꯝ ꯑꯃꯗ ꯑꯃꯗ ꯈꯪꯗꯦ ꯅꯝꯐꯨꯗ ꯇꯧꯔꯀꯥꯟꯗ ꯑꯗꯨꯝ ꯑꯃꯗ ꯑꯃꯗ ꯁꯣꯜꯂꯛꯄꯗꯣ ꯑꯗꯨꯃꯥꯏꯅ ꯇꯧꯕꯒꯤꯅꯦꯕ
ꯈꯪꯦ ꯇꯧꯅꯁꯦ
ꯈꯪꯗꯕꯗꯤ ꯇꯧꯕ ꯌꯥꯕ ꯈꯔ ꯑꯗꯒꯤꯩꯗꯤ ꯆꯥꯕ ꯌꯥꯕ ꯈꯔ ꯑꯗꯨꯃꯥꯏꯅ ꯂꯩꯔ
ꯍꯧꯖꯤꯛ ꯑꯉꯥꯡ ꯊꯦꯟ ꯊꯣꯛꯣꯛꯄꯗ ꯑꯃꯔ ꯁꯤꯗꯒꯤ ꯍ ꯆꯪꯉꯒ ꯚꯇꯤ ꯚꯤꯇꯥꯥꯃꯤꯟ ꯑꯝꯇ ꯂꯩꯔꯛꯄꯅꯤ
ꯅꯪ ꯍꯧꯖꯤꯛ ꯆꯥꯗꯕ ꯌꯥꯗꯕꯁꯦ ꯍꯧꯖꯤꯛ ꯚꯤꯇꯥꯃꯤꯟꯗꯨꯃ ꯊꯛꯑꯣ ꯃꯥꯜꯗꯤ ꯚꯤꯇꯥꯃꯤꯟꯅꯤ ꯌꯥꯝ ꯃꯔꯨ ꯑꯣꯏꯌꯦ ꯍꯥꯏꯕꯗꯤ ꯃꯣꯏꯗꯤ ꯃꯊꯧ ꯌꯥꯝ
ꯍ ꯃꯆꯥꯥꯟꯂ ꯁꯕꯗꯣ
ꯍꯣꯏ ꯏꯅꯔꯖꯤ ꯀꯩꯀꯩ ꯃꯌꯥꯝꯁꯨ ꯂꯣꯏꯅ ꯄꯤꯗꯣꯏꯅꯦꯕ ꯅꯠꯇ꯭ꯔꯗꯤ ꯀꯩꯅꯣ ꯇꯧꯔꯅꯤꯡꯕ ꯑꯗꯨꯃ ꯂꯩ ꯑꯗꯨꯒ ꯂꯤꯝꯁꯤꯗꯨꯃ ꯆꯥꯔꯣ ꯚꯤꯇꯥꯃꯤꯟ ꯁꯤꯗꯨꯃ ꯍꯥꯏꯗꯤ ꯕꯤꯇꯥꯤꯟ ꯇꯤ ꯚꯕꯤꯇꯥꯃꯤꯟꯗ ꯑꯗꯨꯝ ꯀꯩꯁꯨ ꯌꯥꯎꯗꯕꯅꯦꯕ ꯑꯗꯨꯅ ꯚꯇꯥꯃꯤꯟꯁꯤꯗꯤ ꯇꯣꯉꯥꯟ ꯆꯥꯎꯕ ꯆꯃꯤꯗꯤ ꯆꯥꯔ ꯑꯗꯨꯝ ꯑꯩꯁꯨ ꯃꯒꯤꯁꯨ ꯀꯥꯟꯅꯕ ꯌꯥꯝ ꯂꯩꯔꯗꯅꯀꯣ ꯀꯩꯁꯨ ꯇꯥꯡꯕꯗꯦꯗꯅ ꯀꯨꯟ ꯃꯔꯤ ꯀꯨꯟ ꯃꯉꯥ ꯄꯤꯕꯅꯦꯨꯗ ꯑꯣ ꯑꯅꯤ ꯑꯨꯝꯁꯗ ꯊꯝꯃꯣ ꯑ ꯅꯣꯡꯃꯒꯤ ꯑꯅꯤ ꯑꯍꯨꯝ ꯆꯥꯔꯨ ꯑꯗꯨ ꯑꯣꯏꯇꯥꯥꯔꯗꯤ ꯍꯍꯩꯩꯅꯅꯨꯡ ꯌꯥꯝ ꯆꯥꯔꯨꯗ꯭ꯔꯁꯨ ꯆꯥ ꯐꯪꯗꯦ ꯍꯥꯏꯔꯁꯨ ꯆꯥ ꯐꯪꯕ ꯍꯥꯏꯗꯤ ꯂꯩꯥꯏꯛ ꯇ ꯆꯥꯝꯃꯗꯤ ꯐꯩꯌꯦꯕꯀꯣ ꯂꯩꯇꯦ ꯍꯥꯏꯔꯁꯨ ꯑꯗꯨꯛꯇꯪ ꯆꯥꯕ ꯑꯗꯨꯝ ꯌꯥꯏꯑꯕ
ꯇꯤ ꯊꯥꯃꯤꯟꯗꯗ ꯁꯤ ꯀ ꯇꯣ ꯑꯗꯨꯝ ꯊꯛꯑꯒꯦ
ꯍꯣꯏ ꯌꯥꯔ ꯉꯝꯖꯔꯅꯨ ꯑꯩ ꯈꯨꯗꯝ ꯆꯥꯡꯅ ꯑꯗꯨꯝ ꯊꯥꯛꯑꯣ ꯀꯁꯨ ꯌꯥꯎ ꯇꯥꯡ ꯄꯅ ꯇꯅ ꯑꯗꯨ ꯑꯗꯨꯝ ꯅꯣꯡꯃꯩꯈꯩꯅ ꯃꯥꯡꯍꯜꯂꯤꯕ ꯑꯗꯩ ꯀꯄꯟꯕꯗ ꯀꯩꯅꯣꯗ ꯆꯪꯉꯦ ꯄꯩꯁꯥꯗꯨ ꯃꯉꯥꯏꯔ ꯑꯗꯨ ꯍꯛꯆꯥꯡ ꯊꯥꯗꯅꯉꯥꯏ ꯇꯧꯕ ꯑꯗꯨꯃꯥꯏꯅ
ꯐꯖꯛ ꯑꯉꯥꯡ ꯐꯦꯟꯊꯣꯛꯄꯗ ꯀꯝꯄꯜ ꯁꯨꯡꯁꯣꯏ ꯁꯣꯏꯗꯅ ꯂꯩꯔꯛꯑꯒꯦ
ꯎꯝ ꯑꯩ ꯑꯃꯗꯁ ꯄꯨꯛꯂꯣꯏ ꯂꯣꯏꯁꯜꯂꯦ ꯀꯩꯗꯧꯗꯣꯏꯅꯣ
ꯍꯁ ꯑꯇꯣꯞꯄꯗ ꯊꯥꯗꯗꯧꯕꯗꯨ ꯑꯩꯁꯦ ꯂꯩꯈ꯭ꯔꯦ ꯑꯗꯨꯃꯥꯏꯅ ꯄꯩꯁꯥꯁꯦ ꯁꯨꯃꯥꯏꯅ ꯊꯥꯗꯔꯒꯦ ꯈꯜꯂꯒ ꯄꯩꯁꯥꯗꯣ ꯈꯔ ꯂꯩꯈ꯭ꯔꯗꯤ ꯑꯇꯣꯞꯄꯗ ꯂꯣꯏꯁꯤꯟꯕꯁꯨ ꯄꯥꯝꯃꯨꯔꯛꯑꯅꯤꯅ ꯑꯩꯒ ꯁꯤ ꯂꯩꯒꯗꯕ ꯂꯩ ꯈꯜꯂꯒ ꯇꯃꯒ
ꯎꯝꯝ ꯄꯨꯌꯦꯡ ꯆꯠꯇꯧꯕꯁꯨ ꯄꯔꯦꯡꯁꯥꯡꯅ ꯂꯩꯅꯤ
ꯑꯉꯥꯡꯗꯤ ꯀꯔꯝ ꯀꯥꯟꯗ ꯊꯣꯛꯇꯣꯏꯅꯣ ꯄꯨꯡ ꯀꯌꯥ ꯊꯣꯏꯅꯣ
ꯃꯄꯨꯡ ꯃꯥꯄꯟ ꯀꯗꯥꯋꯥꯏ ꯊꯣꯛꯇꯣꯏꯅꯦ
ꯎꯝ ꯍ ꯍꯣꯏ ꯐꯦ ꯐꯥꯏꯗꯦ ꯊꯣꯛ ꯇꯝꯒꯤꯤ ꯀꯦ ꯀꯃꯣ
ꯍ ꯍꯣ ꯑꯩꯁꯨ ꯇ ꯀ ꯀꯥꯟꯇ ꯂꯣꯏ ꯁꯪꯉꯒꯤ